ꯑꯃ ꯌꯥꯎ
ꯌꯥꯔꯦ ꯌꯥꯔꯦ ꯐꯔꯦ ꯐꯔꯦ ꯈꯣꯏꯗꯧꯁꯦ ꯑꯁꯨꯛꯌꯥꯝ ꯁꯥꯎꯍꯟꯕꯁꯦ ꯀꯩꯅꯣ ꯖꯤꯕꯣ ꯐꯔꯦ ꯐꯔꯦ ꯐꯔꯦ ꯐꯔꯦ ꯅꯕꯨꯛ ꯐꯠꯇꯕ ꯅꯣꯏ ꯃꯌꯥꯝ ꯄꯨꯟꯁꯤꯜꯂꯒ ꯍꯥꯑ ꯈꯪꯅꯤꯗꯅ
ꯃꯥꯅꯦ
ꯀꯔꯤ ꯇꯧꯔꯝꯃꯤꯅꯣ
ꯆꯥꯃꯝꯕꯅꯦ
ꯀꯩ ꯐꯣꯇꯣ ꯆꯥꯃꯝꯃꯤꯕ
ꯄꯥꯁꯄꯣꯠ ꯐꯣꯇꯣ ꯅꯨꯃꯤꯗꯥꯡ ꯅꯨꯡꯗꯥꯡꯗꯅ ꯖꯦꯔꯣꯁꯀꯤ ꯇꯧꯕꯒꯤ ꯇꯧꯕ
ꯃꯩꯇꯩꯂꯣꯟꯗ ꯍꯥꯏꯔꯣꯑꯣ ꯖꯦꯔꯣꯛꯁ ꯇꯧꯕ ꯍꯥꯏꯁꯦ ꯀꯩꯅꯣꯅ
ꯇꯧꯕꯁꯤꯔꯣ ꯖꯤꯔꯣꯁꯇꯧꯕ ꯍꯥꯏꯗꯤ ꯃꯃꯤ ꯅꯝꯊꯣꯛꯄ ꯍꯥꯏꯇꯥꯝꯅꯦ ꯀꯩꯅ
ꯐꯣꯇꯣ ꯆꯥꯝꯕꯗꯤ
ꯐꯣꯇꯣ ꯆꯥꯝꯕꯔꯣ
ꯎꯝ
ꯑꯗꯨꯁꯨ ꯆꯞ ꯃꯥꯟꯅꯩ ꯀꯩꯅꯣ ꯃꯤꯒꯤ ꯃꯃꯤ ꯍꯥꯏꯇꯥꯔꯦ ꯑꯗꯨ ꯐꯣꯇꯣꯁꯗꯨꯗꯤ ꯃꯤ
ꯍꯤꯍꯤꯍꯤ ꯐꯔꯦ ꯐꯔꯦ ꯌꯥꯝ ꯍꯩꯔꯦ ꯌꯥꯝ ꯍꯩꯔꯦ ꯆꯥꯛ ꯏꯁꯤꯡꯒ ꯎꯅꯕꯤꯔꯕꯣ ꯁꯣꯝꯕꯣ ꯆꯥꯖꯗꯔꯤ
ꯎꯗꯤ ꯎꯔꯦꯗꯣ ꯆꯥꯗꯤ ꯆꯥꯗ꯭ꯔꯤꯌꯦ
ꯀꯔꯝ ꯀꯥꯟꯗ ꯆꯥꯗꯣꯏꯅꯣ
ꯎꯝ ꯉꯇꯡ ꯂꯩꯔ ꯆꯔꯅꯤ
ꯑꯣꯀꯦ ꯑꯩꯈꯣꯏꯗꯤ ꯉꯥꯇ꯭ꯔꯣꯛ ꯉꯥꯜꯂꯤꯌꯦ ꯑꯩ ꯊꯣꯡꯅꯥꯎ ꯍꯥꯡꯗꯣꯛꯑꯒ ꯐꯝꯃꯤ ꯌꯦꯔꯨꯝ ꯑꯃ ꯆꯥꯔꯒ
ꯎꯝ
ꯉꯁꯤꯒꯤ ꯀꯔꯤꯝ ꯆꯥꯗ꯭ꯔꯤ ꯌꯦꯁ
ꯇꯥꯏꯑꯣꯟꯅꯔꯦ
ꯍꯨꯝ ꯉꯥꯟꯇ꯭ꯔꯣꯛ ꯉꯥꯜꯂꯤ ꯑꯩꯈꯣꯏꯒꯤ
ꯑ ꯑꯁ ꯑꯩꯈꯣꯏꯒꯤ ꯊꯋꯥꯏꯗꯤ ꯈꯔ ꯅꯨꯡꯉꯥꯏꯇꯦ ꯉꯁꯤꯁꯦ
ꯌꯥꯔꯦ ꯍꯨꯝ
ꯀꯩꯅ ꯊꯋꯥꯏ ꯅꯨꯡꯉꯥꯏꯇꯕꯁꯦ ꯌꯥꯗꯕ꯭ꯔꯣ ꯍꯥꯏꯖꯦ ꯃꯤ ꯊꯋꯥꯏ ꯅꯨꯡꯉꯥꯏꯇ꯭ꯔꯒ ꯊꯦꯝꯒꯗ꯭ꯔ ꯍꯥꯏꯔꯒ
ꯑꯩ ꯅ ꯑꯣꯏꯅ ꯑꯣꯟꯁꯤꯜꯂꯛꯀꯅꯤ ꯉꯁꯤꯀꯣ ꯊꯋꯥꯏ ꯅꯨꯡꯉꯥꯏꯇꯦ ꯉꯥꯏꯅꯒ ꯀꯔꯤ ꯍ ꯍꯥꯏꯗꯤꯅꯦ ꯑꯩꯅ ꯑꯩꯅꯀꯣ
ꯍꯣꯏ ꯑꯩꯅ ꯊꯋꯥꯏ ꯅꯨꯡꯉꯥꯏꯇ꯭ꯔ ꯅꯪꯅ ꯁꯨꯌꯥꯝ ꯀꯩꯅꯣ ꯇꯧꯔꯤꯁꯤꯅ ꯁꯥꯎꯅꯤꯡꯉꯤ ꯀꯩꯒꯤꯅꯣꯕ ꯀꯩꯒꯤꯅꯣ
ꯀꯔꯤ ꯇꯧꯕꯗ ꯅꯨꯡꯉꯥꯏꯇ꯭ꯔꯤꯕ ꯊꯋꯥꯏꯅꯣ ꯀꯔꯤ ꯇꯧꯕꯗ ꯅꯨꯡꯉꯥꯏꯇ꯭ꯔꯤꯕ ꯊꯝꯃꯣꯏ ꯑꯥ ꯊꯋꯥꯏꯅꯣ ꯆꯥꯛꯑꯦ ꯍꯥꯏꯇꯥꯔꯦ ꯅꯣꯏ ꯊꯋꯥꯏ ꯅꯨꯉꯥꯏ ꯆꯤꯛꯑꯦꯕ
ꯏꯌꯥꯝꯕ ꯅꯨꯡꯁꯤꯕ ꯑꯃ ꯂꯩꯌꯦꯕ
ꯎꯝ
ꯑꯦ ꯑꯩ ꯌꯥꯝ ꯂꯨꯅ ꯈꯟꯖꯕ ꯑꯥꯎ ꯃꯥꯁꯦ ꯀꯩꯅꯣ ꯇꯧꯔꯒ ꯍꯟꯗꯛ ꯃꯦꯠꯁ ꯑꯃ ꯁꯥꯟꯅꯕꯗꯨ ꯂꯩꯍꯧꯔꯕ
ꯑꯣ ꯑꯣ ꯑꯣ ꯅꯣꯏ ꯅꯌꯥꯝꯕꯗꯣ
ꯑꯣ
ꯍꯥꯏꯁꯤꯅꯤ ꯑꯩꯅ ꯑꯁ ꯍꯣꯔꯦꯟ ꯑꯩꯈꯣꯏꯒꯤ ꯑꯩꯈꯣꯏ ꯍꯦꯔꯣꯗꯤ ꯍꯣꯔꯦꯟ ꯆꯪꯒ꯭ꯔꯅꯤ ꯀꯝꯗꯧꯅꯤ ꯑꯁꯤꯗꯤ
ꯅꯣꯏ ꯍꯦꯔꯣꯔꯣ ꯏꯁ ꯃꯩ ꯃꯩ ꯍꯥꯃꯦꯡ ꯃꯥꯟꯕꯗꯣ
ꯀꯔꯤ
ꯇꯣ ꯍꯥꯃꯦꯡ ꯃꯥꯜꯂꯁꯨ ꯉꯝꯗꯣꯔꯦ
ꯉꯝꯕꯨꯗꯤ ꯉꯝꯒꯅꯤ ꯑꯗꯣ ꯍꯥꯃꯦꯡ ꯃꯥꯝꯕꯗꯨꯗꯤ ꯇꯟꯗꯤ ꯇꯠꯂꯦꯍꯦ ꯍꯦꯔꯣꯅꯤꯀꯥꯏ ꯀꯧꯗꯧꯕ ꯃꯜ ꯑꯥ ꯑꯣ ꯀꯥꯏ ꯑꯥ ꯉꯝꯃꯁꯨ ꯑꯥ ꯐꯦꯟ ꯕꯦꯁ ꯌꯥꯝꯅ ꯍꯦꯜꯂꯦ ꯄꯩꯁꯥ ꯄꯥꯏꯕ ꯍꯦꯜꯂꯦ
ꯎꯝ ꯎꯝ ꯑꯗꯨ ꯑꯣꯏꯔꯁꯨ ꯀꯞ ꯑꯅꯤ ꯁꯨꯖꯗꯣꯔꯦ
ꯈꯨꯨꯗꯤ ꯊꯤꯖꯤꯜꯂꯣ
ꯀꯥꯔꯤ ꯑꯗꯨꯒꯨꯝꯕꯗꯣ ꯑꯗꯨꯒꯨꯝꯕꯗꯣ ꯇꯧꯅꯨ ꯈꯪꯉꯦꯗꯅ ꯑꯩꯅ ꯅꯪꯒꯤꯗ ꯀꯔꯤ ꯍꯥꯏ ꯑꯩ ꯀꯩꯝ ꯍꯥꯏꯕꯤꯗꯕꯅꯦ ꯐꯨꯒꯠꯂꯛꯀꯥꯅꯤ ꯂ ꯍꯧꯔꯦ ꯍꯤꯏꯌꯦꯅꯕꯨ
ꯔꯦ ꯑꯗꯨ ꯎ ꯊꯋꯥꯏ ꯅꯨꯡꯉꯥꯏ ꯎꯝ ꯊꯋꯥꯏ ꯅꯨꯡꯉꯥꯏꯇ ꯀꯥꯟꯗ ꯀꯩ ꯍꯥꯏꯕ ꯏ ꯀꯩꯝ ꯍꯥꯏꯗꯦꯍꯦ ꯑꯩꯗꯤ ꯇꯥꯍꯧꯗ꯭ꯔꯦ ꯑꯩꯗꯤ ꯇꯥꯍꯧꯗ꯭ꯔꯦ
ꯄꯣꯔꯀꯥꯟꯗꯕꯨ ꯑꯗꯨꯗꯤ ꯀꯥꯏꯗ ꯀꯩꯅꯣ ꯑꯗꯨꯗꯤ ꯄꯣꯔꯕ ꯃꯇꯨꯡꯅꯦ ꯍꯨꯡ
ꯎꯝ
ꯀꯥꯟꯗ ꯁꯞꯄꯣꯔꯠ ꯇꯧꯔꯝꯕꯗꯨ ꯑꯗꯨ ꯄꯣꯛꯈ꯭ꯔꯦ ꯗꯨ ꯀꯩꯗꯧ ꯍꯥꯏꯕꯅꯣ
ꯇꯥꯔꯒ
ꯀꯔꯤ ꯅꯍꯥꯟꯒꯤ ꯇꯤꯝꯗꯣ ꯀꯅꯥꯅ ꯍꯥꯏꯕ ꯂꯥꯏꯌꯦꯅ ꯍꯨꯝ
ꯃꯣꯏꯅ ꯍꯩꯇꯕꯩꯅꯦ ꯑꯗꯣ ꯌꯦꯡꯉꯣ ꯀꯩꯁꯨ ꯃꯃꯤꯡ ꯆꯠꯇꯕ ꯇꯤꯝꯗꯣ ꯀꯩꯅꯣ ꯇꯧꯍꯜꯂꯤꯗꯣ ꯃꯣꯏ ꯂꯥꯛꯅꯍꯜꯂꯤꯗꯣ ꯃꯣꯏ
ꯎꯝ ꯑꯗꯨꯒꯤ ꯇꯤꯝꯒꯤ ꯒꯣꯜ ꯀꯤꯞꯄꯔꯗꯣ ꯃꯣꯏ ꯂꯧꯒꯤꯗꯣꯔꯦ ꯇꯥꯔꯕ ꯑꯗꯨ ꯄꯥꯎꯗꯣ
ꯇꯤꯅꯅ
ꯎꯝ
ꯃꯣꯏꯒꯤ ꯃꯥꯔꯇꯤꯅꯦꯁꯇꯨꯅ ꯀꯃꯥꯏꯟ ꯇꯧꯒ꯭ꯔꯕ
ꯈꯪꯗꯦ ꯃꯣꯏ ꯃꯥꯔꯇꯦꯅꯦ ꯍꯨꯟꯗꯣꯛꯈ꯭ꯔꯦ ꯅꯪ ꯍꯩꯇ꯭ꯔꯦꯅ
ꯎꯝ ꯃꯥꯅꯅꯤꯅꯦ ꯃꯃꯥꯡꯒꯤ ꯋꯥꯔꯜ ꯀꯞꯇ ꯆꯤꯡꯈꯠꯄꯤꯔꯤꯗꯣ ꯄꯦꯅꯥꯜꯇꯤ ꯐꯅꯌꯥꯝ ꯀꯟꯗꯅ
ꯉꯔꯥꯡꯒꯤ ꯗ ꯑꯉꯥꯡꯗꯣ ꯂꯃꯤꯟ ꯌꯃꯥꯜ ꯍꯥꯏꯕ꯭ꯔꯥ ꯃꯥꯏ ꯃꯃꯤꯡꯗꯣ
ꯑꯥ
ꯑꯉꯥꯡ ꯏꯑꯣꯏ ꯑꯣꯏꯒꯩ ꯑꯗꯣ ꯑꯩ ꯌꯥꯝ ꯁꯥꯎꯅꯤꯡꯉꯦꯃꯤ ꯅꯪꯕꯨ ꯀꯩꯅꯣꯒ ꯇꯧꯕꯗꯣ ꯍꯂꯥꯟꯗꯨ ꯃꯥꯁꯦ ꯅꯨꯡꯁꯤꯌꯨ ꯌꯥꯗꯦ ꯀꯃꯥꯏꯅ ꯇꯧꯅꯤ ꯑꯩꯗꯤ
ꯀꯩꯒꯤꯅꯣꯕ
ꯍꯩꯔꯁꯨ ꯈꯪꯗꯦ ꯃꯥꯗꯣ ꯁꯛ ꯌꯥꯝ ꯀꯥꯛꯄ ꯃꯥꯜꯂꯦ ꯑꯗꯩꯗꯤ ꯃꯥꯅꯒ ꯑꯃꯨꯛ ꯉꯝꯖꯤꯟꯒ꯭ꯔꯦ ꯑꯗꯨ ꯌꯥꯝ ꯅꯨꯡꯁꯤꯗꯦ
ꯎꯝ ꯁꯛꯇꯤ ꯈꯔꯗꯤ ꯀꯥꯇꯗꯤ ꯀꯩꯅꯣ ꯅꯨꯄꯥꯅꯤ ꯀꯩꯅꯣ
ꯑꯗꯣ ꯅꯣꯏꯒꯤꯗꯨꯁꯨ ꯀꯥꯛꯇꯦ
ꯎꯝ ꯀꯥꯥꯛꯇꯤ ꯀꯥꯥꯛꯇꯝꯅꯤ
ꯁꯤ ꯑꯍꯦꯟꯕ ꯃꯌꯥꯝꯗꯣ ꯀꯥꯛꯇ꯭ꯔꯤꯗꯨꯗꯤ
ꯎꯝ ꯑꯀꯥꯏꯁꯦ ꯑꯝꯕꯥꯄꯤꯒꯨꯝꯕ ꯑꯝꯕꯥꯄꯤꯁꯦ ꯃꯥꯟ ꯌꯥꯝ ꯀꯥꯛꯄꯅꯦ ꯑ ꯉꯔꯥꯡꯒꯤ ꯉꯔꯥꯡꯒꯤ ꯉ ꯉꯈ ꯃꯥ ꯅꯩꯔꯦ
ꯅꯦꯃꯥꯔꯖꯨꯀꯣ ꯑꯗꯨꯝ ꯈꯔꯗꯤ ꯇꯧꯕꯅꯤ ꯃꯥꯁꯨ
ꯅꯦꯃꯔ ꯅꯦꯃꯔ ꯍꯣꯏꯗꯤ ꯀꯦꯝ ꯃꯥꯁꯤ ꯁꯛ ꯌꯥꯝ ꯀꯥꯔꯛꯄꯗꯤ ꯅꯠꯇꯕꯀꯣ ꯑꯗꯨ ꯑꯣꯏꯁꯨ ꯃꯥꯁꯦ ꯀꯩ ꯍꯥꯏꯅꯤ ꯑꯦꯟꯖꯣꯏ ꯇꯧꯕꯔꯣꯝꯗ ꯆꯠꯄꯒꯤꯅꯤ ꯃꯥ ꯁꯣꯏꯔꯤꯁꯦ
ꯎꯝ ꯃꯥꯁꯦ ꯑꯇꯣꯞꯄ ꯃꯤꯒꯤ ꯀꯩꯅꯣꯗ ꯑꯣꯏꯇꯥꯔꯗꯤꯅꯦ ꯎꯝ ꯑꯇꯣꯞꯄ ꯑꯦꯔꯥꯗ ꯍꯥꯏꯗꯤ ꯔꯣꯅꯥꯜꯗꯣꯒ ꯃꯦꯁꯤꯒꯒꯤ ꯑꯦꯔꯥ ꯅꯠꯇꯕ ꯑꯃꯗ ꯑꯣꯏꯖꯔꯝꯃꯗꯤ ꯈꯔꯁꯨ ꯐꯗꯧꯕ
ꯎꯝ
ꯀꯣ
ꯑꯗꯨꯏꯖꯨ ꯃꯥ ꯆꯞ ꯃꯥꯟꯅꯅ ꯐꯥꯎꯔꯝꯃꯤ ꯀꯩꯅꯣ ꯍꯥꯟꯅ ꯔꯣꯅꯥꯜꯗꯣ ꯃꯦꯁꯤꯒ ꯆꯞ ꯃꯥꯟꯅꯅ
ꯃꯥꯅꯦ ꯑꯗꯣ ꯍꯧꯖꯤꯛꯇꯤ ꯃꯥꯏ ꯂꯦꯒꯦꯁꯤ ꯑꯝꯇ ꯂꯩꯍꯧꯗ꯭ꯔꯦꯗꯅ
ꯂꯩꯍꯧꯗ꯭ꯔꯤꯗꯣ ꯑꯩ ꯍꯥꯏꯔꯛꯀꯦꯕ ꯃꯥꯁꯦ ꯑꯦꯟꯖꯣꯏꯃꯦꯟꯗꯣ ꯌꯥꯝ ꯆꯠꯂꯦ ꯍꯥꯏꯕ ꯄꯥꯇꯤꯒ ꯇꯧꯊꯣꯛꯄ
ꯎꯝ
ꯌꯥꯝ ꯆꯠꯇ꯭ꯔꯣ
ꯎꯝ ꯎꯝ ꯍꯣꯏ ꯑꯗꯨꯕꯨꯗꯤ ꯑꯉꯥꯡ ꯑꯣꯏ ꯇꯧꯏꯅꯤ
ꯃꯥꯟꯅꯤ ꯑꯉꯥꯡ ꯑꯉꯥꯡꯅꯤꯅ ꯈꯔ ꯉꯥꯎ ꯅꯣꯡ ꯃꯈꯣꯟ ꯇꯥꯕꯔ
ꯇꯥꯗꯦ ꯅꯣꯡ ꯆꯨꯏꯔꯥ ꯎꯝ ꯑꯗꯨꯗꯤ ꯑꯗꯨꯗꯤ ꯑꯣꯛꯁꯥ ꯆꯥꯕ ꯌꯥꯔꯅꯤ ꯑꯣꯛ ꯂꯩꯔꯨꯔꯣ ꯒꯣ
ꯑꯁꯣꯝꯗ ꯀꯥꯡꯁꯣꯏ ꯊꯣꯡꯂꯤꯀꯥꯟꯗ ꯑꯗꯨ ꯏꯟꯁꯤꯡꯂꯛꯏꯗꯣ ꯀꯩꯒꯤꯅꯣ
ꯌꯥꯝ ꯐꯔꯣꯏꯗꯧꯔꯤ ꯃꯤꯅꯤ ꯁꯣꯝꯗ ꯄꯣꯕꯒꯤ ꯊꯋꯥꯏ ꯅꯨꯡꯉꯥꯏ ꯇ꯭ꯔꯤꯉꯩꯁꯤꯗ ꯑꯃꯨꯛ ꯀꯥꯡꯁꯣꯏ ꯆꯥꯔꯀꯥꯟꯗ ꯑꯣꯛ ꯑꯃꯨꯛ ꯅꯤꯡꯁꯤꯡꯉꯛꯑꯦ ꯇꯧꯔꯤꯖꯦ
ꯅꯦ ꯋꯦꯗꯔꯗꯨꯗ ꯅꯤꯡꯁꯤꯡꯕꯤꯕꯅꯤ ꯀꯩꯅꯣ ꯑꯣꯛꯀ ꯑꯁ ꯁꯣꯏꯕꯨꯝꯒ ꯇꯧꯔ ꯆꯥꯔꯗꯤ ꯅꯠꯇ꯭ꯔ ꯍꯧꯏꯖꯤ ꯍꯪꯒꯥꯝ ꯃꯇꯝ ꯅꯠꯇꯦꯅ
ꯀꯃꯥꯏꯅ ꯊꯦꯡꯅꯔꯨꯏ ꯏꯃꯥꯟꯅꯕꯤꯅꯣ ꯈꯪꯗꯦꯅꯦ ꯃꯤꯒꯤ ꯃꯃꯥꯟꯅꯕꯤꯗꯤ ꯑꯋꯥꯕ ꯈꯪꯕꯤꯗꯅ ꯊꯦꯝꯕꯤꯗꯅ ꯈꯣꯠꯇꯅ ꯄꯨꯛꯅꯤꯡ ꯊꯧꯒꯠꯄꯤ ꯑꯩꯈꯣꯏꯁꯤꯅ ꯇꯨꯔꯤꯀꯥꯟꯗ ꯃꯣꯏ ꯅꯁꯤꯟꯕ ꯍꯥꯏꯔꯣ
ꯑꯈꯣꯏꯁꯤꯅꯤꯅꯦ ꯑꯁꯦꯡꯕ ꯃꯔꯨꯞ ꯍꯥꯏꯁꯦ
ꯑꯥꯎ ꯃꯥꯥꯟꯅꯦ ꯇꯨꯨꯔꯤꯀꯥꯟꯗ ꯑꯁꯦꯡ ꯑꯁꯦꯡꯕ ꯃꯔꯨꯝ
ꯃꯥꯅꯦ ꯇꯨꯔꯤꯀꯥꯟꯗꯣ ꯌꯥꯥꯩꯁꯟꯕꯗ ꯑꯗꯨꯗ ꯅꯪ ꯉꯝꯃꯒ ꯍꯧꯒꯠ ꯇꯥꯔꯗꯤ ꯅꯪ ꯃꯇꯨꯡ ꯃꯅꯥꯎ ꯃꯤꯅ ꯀꯩꯅꯣ ꯇꯧꯕꯗꯁꯨ ꯉꯝ ꯅꯦ ꯈꯪꯕ꯭ꯔꯥ
ꯐꯩꯌꯦ ꯐꯩꯌꯦ ꯑꯩꯁꯨ ꯅꯪꯗꯧꯅ ꯑꯁꯦꯡꯕ ꯃꯔꯨꯞ ꯑꯣꯏꯕ ꯉꯝꯕ ꯑꯣꯏꯖꯒꯦ ꯅꯪ ꯇꯨ ꯂꯩꯔꯝꯃ ꯀꯟꯗ ꯆꯕꯦꯠ ꯆꯕꯦꯠ ꯅꯦꯠꯁꯜꯂꯛꯀꯦ
ꯀꯥꯏꯗꯦ ꯍꯨꯝ
ꯀꯥꯢꯗꯦ ꯀꯥꯢ ꯍꯌꯦꯡ ꯇꯧꯔꯛꯑ ꯀꯟꯗꯗꯤ ꯀꯔꯝꯕ ꯢꯃꯥꯟꯅꯕꯅꯣ ꯅꯪꯕꯨ ꯍꯥꯏꯅ
ꯍꯥ ꯍꯣꯔꯦꯟ ꯃꯦꯠꯁꯤ ꯌꯦꯡꯉꯣꯏꯗ꯭ꯔꯣ
ꯌꯦꯡꯉꯣꯏ ꯑꯩꯈꯣꯏꯗꯤ ꯑꯩꯈꯣꯏ ꯕꯣꯜ ꯌꯦꯡꯉꯦ ꯔꯣꯅꯥꯜꯗꯣ ꯈꯛꯇꯅꯦ ꯌꯦꯡꯕ
ꯑꯥ ꯑꯩꯈꯣꯏ ꯋꯥꯔꯜ ꯀꯞ ꯂꯣꯏꯈ꯭ꯔꯦ ꯑꯗꯨꯔ
ꯑ ꯑꯈꯣꯢ ꯋꯥꯜꯀꯞ ꯂꯣꯢꯈꯔꯦ
ꯎꯝ ꯍꯣꯔꯦꯟ ꯍꯧꯗꯣꯔꯛꯑꯣ ꯍꯥꯏꯕ
ꯍꯥꯥ
ꯍꯔꯦꯟ ꯍꯧꯗꯣꯔꯛꯑꯣꯃꯤ ꯑꯩꯗꯣ
ꯑꯩ ꯇꯨꯝꯃꯅꯤ ꯉꯔꯥꯡ ꯑꯍꯤꯡ ꯇꯨꯝꯗꯕꯒꯤ ꯃꯤꯠꯆꯤꯛꯑ ꯂꯩꯔꯤꯅꯦ
ꯎꯝ ꯍꯣꯔꯦꯟꯒ ꯇꯨꯝꯃꯨꯔꯅꯨ ꯌꯥꯔꯦ ꯑꯗꯨꯒ
ꯑꯥ ꯑꯗꯨ ꯍꯌꯦꯡ ꯃꯤꯠ ꯇꯥꯡꯉꯣꯕ
ꯍꯣꯏ ꯎꯝ ꯀꯩꯒꯤꯅꯣ ꯍꯥꯏꯔꯒ ꯑꯩꯅ ꯅꯪ ꯄꯣꯁ ꯊꯒꯠꯄꯤꯒꯅꯤ ꯐꯤꯐꯥ ꯌꯦꯡꯉꯨꯕꯗꯒꯤ ꯔꯣꯅꯥꯜꯗꯣꯕꯨ ꯉꯥꯎꯕ ꯍꯦꯟꯃꯟꯗꯅ ꯎꯝ ꯃꯦꯁꯤꯕꯨ ꯅꯨꯡꯁꯤꯃꯟꯗꯅ ꯐꯤꯐꯥ ꯍꯟꯖꯟ ꯍꯟꯖꯟ ꯌꯦꯡꯕꯗꯒꯤ ꯅꯨꯄꯥ ꯑꯃ ꯁꯨꯃꯥꯏꯅ ꯇꯧꯔꯦꯅ ꯑꯗꯒꯤ ꯅꯪ ꯚꯥꯏꯔꯦꯜ ꯆꯠꯂꯅꯤ ꯑꯗꯩ ꯃꯣꯏꯅ ꯅꯪ ꯎꯅ ꯂꯥꯛꯑꯅꯤ
ꯑꯗꯨꯗꯩ ꯑꯩꯅ ꯍꯥꯏꯔꯅꯤ ꯃꯦꯁꯤꯗꯣ ꯋꯥ ꯕꯦꯠ ꯃꯟꯕ ꯑꯃ ꯌꯦꯡꯉꯨꯕꯗꯒꯤ ꯃꯤꯠꯇꯤ ꯇꯥꯡꯉꯤꯕꯅꯦꯅ
ꯑꯗꯩ ꯑꯩꯅ ꯑꯣꯟ ꯊꯣꯛꯑꯅꯤ ꯑꯁ ꯗꯦꯗꯤꯀꯦꯁꯟꯁꯦ ꯃꯥꯒꯤ ꯃꯥꯏꯒꯤ ꯃꯃꯤꯠ ꯁꯦ ꯅꯥꯔꯕ ꯐꯥꯎꯕ ꯅꯪꯁꯦ ꯌꯦꯡꯕꯅꯤ ꯑꯗꯨꯗ ꯃꯤꯠꯁꯦ ꯇꯥꯡꯉꯤꯕꯅꯤꯅ
ꯍꯣꯏ ꯢꯃꯥꯥꯏ ꯄꯦꯝꯃ
ꯀꯔꯤꯕꯨ ꯍꯥꯢꯗꯣꯢꯅꯣ ꯑꯩꯕꯣ
ꯑꯗꯩ ꯅꯪ ꯃꯥꯅ ꯃꯦꯁꯤꯅ ꯅꯪ ꯂꯨꯅ ꯇꯧꯔꯅꯤ ꯑꯁ ꯑꯩꯒꯤ ꯑꯁꯦꯡꯕ ꯐꯦꯟꯅꯤꯅꯦ ꯅꯪꯁꯦ ꯀꯥꯏꯅ ꯑꯗꯩ ꯔꯣꯅꯥꯜꯗꯣꯅ ꯅꯪ ꯄꯩ ꯄꯩꯅ ꯌꯦꯡꯉꯛꯑꯅꯤ
ꯑꯗꯨ ꯀꯥꯟꯗ ꯑꯩꯅ ꯆꯥꯛꯀꯗꯕ ꯊꯋꯥꯏꯁꯦ
ꯅꯪꯅꯒ ꯗꯥ ꯔꯣꯅꯥꯜꯗꯣꯗ ꯈꯨꯠꯀ ꯁꯦꯛꯄꯗꯣ ꯑꯃꯗꯨꯅꯒ ꯈꯤꯇꯪꯒ ꯇꯛꯀ ꯊꯦꯡꯉꯝꯃ ꯆꯠꯈꯤꯗꯣꯏꯅꯤ
ꯑꯣ ꯢꯌꯥꯝꯕ ꯑꯩꯖꯦ ꯅꯪꯒꯤ ꯕꯤꯗꯤꯌꯣꯁ ꯐꯦꯟꯅꯤ ꯀꯔꯤꯅꯣ ꯅꯪꯅ ꯑꯩꯉꯣꯟꯗ ꯃꯤꯔꯥꯢꯕꯤꯔꯤꯁꯦ ꯇꯨ ꯋꯥꯟ ꯅꯪ ꯑꯩꯕꯨ ꯊꯥꯖꯗ꯭ꯔꯕ ꯍꯥꯢꯅ
ꯍꯥ
ꯑꯩꯕꯨ ꯊꯥꯖꯕꯤꯌꯣ ꯍꯥꯏ ꯑꯩꯅ ꯀꯩꯒꯤꯅꯣꯕ
ꯑꯩ ꯍꯌꯦꯡ ꯄꯩꯈꯥꯅꯤ ꯂꯥꯏꯔꯤꯛ ꯀꯩꯝ ꯄꯥꯗ꯭ꯔꯤꯌꯦ
ꯀꯔꯤꯅꯣ ꯂꯥꯢꯔꯤꯡꯄꯨ ꯀꯅꯥ ꯄꯥꯅꯒꯦ ꯑꯉꯥꯎꯕ ꯃꯤꯅ ꯄꯥꯅꯕꯅꯦ ꯁꯦꯝꯕꯩꯅꯦ ꯂꯥꯏꯔꯤꯛ ꯄꯥꯕꯗꯤ ꯑꯉꯥꯎ ꯃꯤꯅ ꯄꯥꯕꯅꯦ
ꯂꯥꯏꯔꯤꯛ ꯍꯥꯏꯁꯤꯗꯤ ꯈꯣꯡꯅ ꯈꯨꯠꯅ ꯁꯣꯛꯄ ꯐꯠꯇꯦꯃꯤ ꯅꯪꯕꯣ ꯑꯗꯨꯅ
ꯑ ꯃꯥꯅꯦ ꯁꯥꯎꯍꯟ ꯌꯥꯕ ꯅꯠꯇꯦ ꯅꯠꯇ꯭ꯔ
ꯃꯥꯅꯦ
ꯑꯗꯨꯠ ꯑꯗꯨꯅꯦ ꯑꯩꯁꯨ ꯍꯧꯖꯤꯛ ꯂꯥꯏꯁꯨ ꯊꯦꯡ ꯊꯦꯡꯗ꯭꯭ꯔꯤ ꯀꯩꯒꯤꯅꯣ ꯍꯥꯏꯔꯀꯥꯟꯗ ꯁꯣꯏꯕ ꯌꯥꯗꯦ ꯂꯥꯏ ꯍꯥꯏꯔꯤꯁꯤꯅꯤ ꯅꯠꯇ꯭ꯔꯣ
ꯃꯥꯅꯦ ꯃꯥꯅꯤ ꯉꯁꯤ ꯅꯨꯃꯤꯠꯁꯤꯕꯨ ꯀꯔꯝ ꯀꯔꯝ ꯂꯦꯟꯒꯤꯒꯦ ꯅꯪꯕꯣ
ꯉꯁꯤ ꯅꯨꯃꯤꯠꯁꯤꯔꯣ ꯑꯩꯗꯤ ꯊꯕꯛ ꯂꯦꯞꯇꯦꯗ ꯑꯌꯨꯛꯇ ꯍꯣꯇꯦꯜ ꯍꯣꯇꯦꯜ ꯂꯣꯏꯔ ꯀꯣꯆꯤꯡ ꯀꯣꯆꯤꯡ ꯂꯣꯏꯔꯒ ꯕꯦꯡꯀꯤ ꯀꯂꯦꯛꯁꯟ ꯕꯦꯡ ꯀꯂꯦꯛꯁꯟ ꯍꯜꯂꯒ ꯇ꯭ꯌꯨꯁꯟ ꯇ꯭ꯌꯨꯁꯟ ꯂꯣꯏꯕꯒ ꯖꯦꯔꯣꯛꯁ
ꯂꯨꯍꯣꯡꯉꯝꯗꯥꯏꯒꯤꯔꯣ ꯀꯩꯅꯣ ꯊꯋꯥꯏ ꯌꯥꯝ ꯌꯥꯎꯒ꯭ꯔꯦꯗ ꯃꯔꯝ ꯌꯥꯝ ꯃꯣꯛꯑꯦ
ꯂꯨꯍꯣꯡꯗ꯭ꯔꯤ ꯑꯗꯨꯏ ꯃꯃꯥꯡꯗꯩꯁꯨꯅꯤꯗ ꯑꯩꯈꯣꯏꯗꯤ ꯁꯨꯝ ꯍꯥꯟꯗꯩꯁꯨ ꯃꯔꯝ ꯌꯥꯝ ꯃꯣꯛꯄꯅꯦ
ꯎꯝ ꯃꯣꯛꯑꯝꯃꯅꯤ
ꯑꯦ ꯑꯦ ꯀꯩꯅꯣꯗ ꯍꯪꯉꯣ ꯃꯤꯛꯗꯤ ꯄꯜꯂꯔꯣꯏ ꯀꯔꯝꯕ ꯃꯤꯅꯣꯅ ꯑꯗꯨ ꯃꯥ ꯍꯥꯏꯅꯤ ꯒ꯭ꯌꯥꯟ ꯌꯥꯝ ꯇꯥꯕ ꯃꯔꯝ ꯃꯣꯛ ꯄꯥ
ꯎꯝ
ꯑꯕꯨꯛ ꯐꯕꯥ
ꯎꯝ ꯎꯝ ꯎꯝ ꯎꯝ ꯍꯣꯏ ꯍꯣꯏ ꯏꯁꯥꯅ ꯏꯁꯥ ꯊꯥꯒꯠꯇ꯭ꯔꯗ ꯗꯤ ꯀꯅꯥꯅ ꯊꯥꯒꯠꯇꯣꯏꯅꯣ ꯊꯥꯒꯠꯂꯨ
ꯑꯩꯅ ꯑꯩꯅ ꯊꯥꯒꯠꯄ ꯑꯝ ꯅꯠꯇꯦ ꯃꯤꯉꯣꯟꯗ ꯍꯪꯉꯀꯥꯟꯗ ꯍꯥꯏꯔꯛꯀꯗꯣꯏꯗꯣ ꯍꯥꯏꯔꯛꯄꯥꯅꯦ ꯅꯪ ꯁꯔꯄ꯭ꯔꯥꯏꯖ
ꯏꯁ ꯏꯁ ꯎꯝ ꯎꯝ ꯌꯥꯔꯦꯕꯣ ꯍꯨꯡ ꯕꯤꯠ ꯌꯥꯝ ꯂꯩꯇꯦꯀꯣ
ꯇꯥꯕꯔꯣ
ꯇꯥꯏꯌꯦ ꯇꯥꯏꯌꯦ ꯅꯪ ꯕꯤꯠ ꯂꯩꯇ꯭ꯔꯥ ꯑꯩ ꯀꯩꯗꯧ ꯍꯥꯏꯅꯣ ꯖꯒꯣꯏ ꯁꯥꯔꯗꯤ ꯕꯤꯠ ꯂꯩꯗ꯭ꯔ
ꯅꯪ ꯖꯒꯣꯏ ꯁꯥꯎ ꯑꯗꯨꯒ ꯚꯤꯗꯤꯑꯣ ꯊꯥꯔꯛꯑꯣ ꯑꯗꯨꯒ ꯑꯩ ꯚꯥꯏꯔꯦꯜ ꯆꯠꯍꯜꯂꯛꯀꯦ ꯑꯗꯨꯒ ꯏꯕꯥꯅꯤ ꯐꯦꯁꯕꯨꯛꯀꯤ ꯐꯪꯉꯛꯄ ꯄꯩꯁꯥꯗꯨ ꯌꯦꯟꯅꯁꯤ
ꯎꯡ
ꯑꯗꯨꯗꯅꯤꯅꯦ ꯚꯥꯏꯔꯦꯜ ꯆꯠꯇꯣꯏꯅꯦ ꯍꯥꯏꯁꯦ
ꯎꯝ ꯑꯣ
ꯅꯤ ꯌꯦꯟꯅꯔꯅꯤ
ꯀꯔꯤ ꯀꯌꯥ ꯀꯌꯥ ꯀ ꯀꯃꯥꯏꯅ ꯌꯦꯟꯅꯗꯣꯏꯕ
ꯀꯅꯥ ꯈꯪꯅꯤ ꯐꯦꯁꯕꯨꯛꯇ ꯄꯩꯁꯥ ꯑꯝ ꯐꯪꯅ
ꯑ ꯅꯠꯇꯦ ꯑꯩ ꯍꯥꯏꯗꯤ ꯀꯃꯥꯏꯟ ꯌꯦꯟꯅꯗꯣꯏꯕ ꯍꯥꯏꯗꯤ ꯀꯩꯅꯣꯗꯣ ꯇ ꯏ ꯇꯈꯥꯏ ꯇꯪꯈꯥꯏ ꯏꯁ ꯆꯠꯂꯨꯅꯦꯍꯦ ꯅꯪ ꯅꯪ ꯇꯣꯗꯨꯏ ꯊꯥꯒꯠꯄ ꯈꯛꯇꯅꯦ ꯑꯩꯅ ꯑꯦ ꯀꯩꯅꯣꯁꯨ ꯌꯣꯟ ꯖꯒꯣꯏꯁꯨ ꯁꯥꯕ ꯑꯗꯨꯒ ꯐꯤꯐꯇꯤ ꯐꯪꯗꯣꯏꯕ
ꯑꯗꯨ ꯅꯪ ꯐꯤꯐꯇꯤ ꯐꯥꯏꯚ